ꯇꯥꯏ ꯀꯣ ꯑꯣ ꯇꯥꯕ꯭ꯔꯥ
ꯍꯜꯂꯣ
ꯍꯣꯏ ꯇꯥꯏꯅꯦ ꯏꯕꯦꯝꯃ ꯅꯪ ꯇꯥꯕ꯭ꯔꯥ
ꯑꯁ ꯇ ꯗꯕꯔꯥ
ꯇꯑꯌꯦ ꯇꯑꯌꯦ ꯍꯜꯂꯣ ꯐꯖꯅ ꯇꯥꯏꯅꯦ ꯏꯕꯦꯝꯃꯥꯟ ꯑꯩꯒꯤꯗꯤ ꯇꯥꯏꯕ ꯇꯥꯏ ꯑꯩꯗꯤ ꯎꯝ ꯇꯕ꯭ꯔꯥ
ꯉꯥꯏꯇꯍꯦ
ꯑꯁ ꯅꯨꯡꯉꯥꯏꯇꯦꯍꯦ ꯅꯪꯁꯦ
ꯇꯕꯔꯣ
ꯊꯖꯥꯅ ꯇꯥꯏ ꯏꯕꯝꯃꯥ
ꯇꯥꯏ ꯀꯣ ꯍꯣꯏ ꯑꯩꯅ ꯑꯩꯅ ꯅꯪꯒꯤ ꯐꯣꯟꯗꯣ ꯐꯖꯅ ꯇꯥꯔꯒ ꯑꯩꯅ ꯉꯥꯡ ꯉꯥꯡꯅ ꯅꯪ ꯇꯥꯗꯕ
ꯑꯩꯣꯏ ꯀꯩꯅꯣꯅꯦ ꯑꯩ ꯅꯨꯄꯥꯅ ꯀꯩꯅꯣ ꯃꯥꯒꯤ ꯎ ꯕ꯭ꯂꯨꯇꯨꯠꯇ ꯍꯥꯞꯄ ꯑꯗꯨꯒꯤꯅꯤꯅꯦ
ꯑꯣ ꯑꯗꯨ ꯑꯣꯏꯔꯝꯒꯅꯤ ꯑꯩꯗꯤ ꯅꯪꯒꯤ ꯃꯈꯣꯟꯗꯣ ꯐꯖꯅ ꯂꯥꯛꯑꯦꯕꯀꯣ
ꯍꯧꯖꯤꯛꯇꯤ ꯂꯧꯊꯣꯛꯈ꯭ꯔꯦ
ꯑꯣ
ꯍꯧꯗꯔ
ꯑꯦꯌꯔꯄꯤꯁ ꯍꯥꯏꯕ꯭ꯔꯗꯤ ꯑꯗꯨꯝ ꯑꯗꯨ ꯑꯗꯨꯝ ꯆꯠꯄꯅꯦ ꯑꯩꯒꯤ ꯏꯅꯥꯎꯅꯨꯄꯥꯒꯤꯁꯨ ꯑꯗꯨꯝ ꯇꯧꯕꯣ ꯀꯣ ꯅꯍꯥꯟ
ꯑꯅ ꯎ ꯍꯥꯞꯄꯨꯗꯣ ꯈꯪꯗꯕ ꯑꯗꯨꯒ ꯃꯥꯅ ꯑꯦ ꯄꯤꯁꯇꯤ ꯄꯥꯏꯈ꯭ꯔꯕ
ꯑꯣ ꯅꯕꯅꯤꯁꯤ ꯀꯣ
ꯃꯥꯗꯤ ꯅꯛ ꯑꯣꯔ ꯂꯩꯌ
ꯑꯗꯨ ꯑꯩ ꯉꯁꯤꯀꯣ ꯅꯪꯉꯣꯟꯗ ꯋꯥꯔꯤ ꯑꯃ ꯍꯥꯏꯒꯦ ꯑ ꯀꯔꯤꯅꯣ ꯋꯥꯆꯦꯞꯇ ꯌꯥꯝ ꯐꯕ ꯑꯃ ꯂꯥꯛꯏꯅꯦ
ꯑ
ꯅꯪꯁꯨ ꯅꯨꯡꯉꯥꯏꯒꯅꯤ ꯑꯁ ꯑꯁꯤꯗ ꯍꯥꯏꯕ ꯌꯥꯗꯦꯅꯦ
ꯑꯣꯁꯦꯠꯇ ꯍꯦꯕ
ꯑꯣ ꯋꯥꯁꯦꯕꯗ ꯍꯥꯏꯒꯦ ꯅꯪꯒꯤꯗꯃꯛ ꯀꯔꯤꯅꯣ ꯑꯃꯀꯣ ꯅꯪ ꯅꯪꯁꯨ ꯐ꯭ꯔꯦꯡꯂꯤ ꯇꯧꯒꯗꯕ
ꯑꯣ ꯑꯁ ꯅꯨꯡꯉꯥꯏꯕ ꯄꯥꯎ ꯉꯥꯛꯇ ꯑꯁ ꯂꯣꯏꯔꯔꯤꯍꯦꯅꯁꯦ ꯑꯦ ꯑꯩꯒꯤ ꯑꯉꯥꯡꯁꯦ ꯉꯔꯥꯡ ꯑꯩꯈꯣꯏ ꯍꯤꯗꯥꯛ ꯀꯥꯞꯄ ꯆꯠꯄꯅꯦꯕ ꯀꯣ ꯏꯃ꯭ꯌꯨꯅꯥꯏꯖꯦꯁꯟꯦ ꯍꯗ ꯀꯞꯄ ꯍꯗ ꯀꯥꯞꯄ ꯁꯠ ꯑꯗꯨꯗ ꯑꯁ ꯂꯣꯔꯦ ꯆꯠꯂꯒ ꯉꯔꯥꯡꯗꯤ ꯑꯩ ꯂꯣꯏ ꯕꯤꯖꯤ ꯇꯧꯋꯦ ꯇꯧꯔꯁꯨ ꯍꯥꯏꯅ ꯏꯃꯥꯜꯅꯕꯤ ꯑꯃ ꯂꯩ ꯏꯗꯅ ꯑꯩꯈꯣꯏ ꯑꯩꯈꯣꯏ ꯑꯅꯤꯒꯤ ꯅꯠꯇꯕ ꯑꯩꯅ ꯍꯥꯏꯕꯗꯣ ꯑꯗꯨꯁꯨ ꯑꯩ ꯀꯣꯜ ꯇꯧꯔꯛꯑꯦ ꯉꯔꯥꯡ ꯑꯃꯥꯔꯛꯇꯤꯑꯗꯣ ꯃꯥꯒꯤꯅꯦꯠꯁꯦ ꯌꯥꯝ ꯐꯠꯇꯕ
ꯑꯣ
ꯁꯤ ꯑ ꯑꯃꯨꯛꯀ ꯀꯧꯕ ꯑꯗꯨꯒ ꯑꯩꯒꯤ ꯑꯉꯥꯡꯁꯤ ꯅꯥ ꯑꯩꯈꯣꯏꯒꯤ ꯉꯔꯥꯡꯁꯨ ꯐꯖꯅ ꯇꯨꯝꯗꯦ ꯃꯥ ꯃꯥꯒꯤ ꯃꯁꯥꯁꯦ ꯑꯗꯨꯝ ꯁꯥꯕꯀꯣ ꯍꯤꯗꯥꯛ ꯀꯥꯞꯄꯒꯤ ꯅꯨꯡꯉꯥꯏ ꯇꯕꯅꯦ ꯃꯥꯁꯦ ꯍꯧꯖꯤꯛꯁꯨ ꯍꯧꯒꯠꯇ꯭ꯔꯤ ꯃꯥꯗꯤ ꯍꯧꯒꯠꯀꯦ ꯇꯧꯔꯒ ꯈꯣꯡ ꯅꯥꯏꯅ ꯀꯞꯔ ꯀꯞꯔꯒ ꯑ ꯅꯨꯡꯉꯥꯏꯇꯦꯔ ꯃꯁꯥ ꯁꯥꯕꯒꯤ ꯐꯤ ꯆꯣꯠ ꯆꯣꯠꯍꯟꯂꯛ ꯀ ꯃꯥꯕꯨ ꯑꯗꯨꯝ ꯕꯣꯗꯤꯗ ꯅꯞꯄꯦ
ꯅꯨꯡꯉꯥꯏꯇꯦꯅꯦꯍꯦ ꯑꯁꯤ ꯍꯤꯗꯥꯛ ꯀꯥꯞꯄꯁꯦ ꯑꯣ
ꯃꯥꯁꯦ ꯑꯗꯨꯝ ꯕꯣꯇꯜ ꯊꯛꯅꯤꯡꯔꯒ ꯂꯩꯕꯀꯣ ꯑꯗꯨꯕꯨ ꯍꯦꯛ ꯍꯧꯒꯠ ꯇꯨꯝ ꯇꯨꯝꯔꯒ ꯍꯧꯒꯠꯄꯀꯥꯟꯗ ꯏꯁꯥꯁꯦ ꯈꯣꯡ ꯒꯨꯝꯕ ꯅꯥꯕ ꯀꯥꯟꯗ ꯌꯥꯝ ꯅꯥꯏꯗꯅ ꯑꯗꯨꯒꯤ ꯇꯥꯏꯞꯇ ꯇꯧꯕ ꯃꯥꯜꯂꯦ ꯃꯥꯁꯦ ꯑꯗꯨꯝ ꯐꯖꯅ ꯀꯞꯄ ꯑꯗꯨꯒꯤ ꯑꯁ ꯊꯥꯗꯣꯛꯄꯁꯨ ꯌꯥ ꯑꯦ ꯆꯥꯛ ꯑꯦꯟꯖꯥꯡꯕꯨꯗꯤ ꯂꯣꯏꯅ ꯂꯣꯏꯈꯔꯦ ꯔꯣꯏꯗ ꯆꯥꯛ ꯆꯥꯗ꯭ꯔꯤ ꯑꯩꯈꯣꯏꯁꯨ
ꯑꯣ ꯑꯗꯨ ꯃꯥꯁꯦ ꯐꯖꯅ ꯅꯥꯕ ꯃꯥꯜꯂꯤꯅꯦ ꯁꯤ ꯍꯤꯗꯥꯛꯁꯤꯡꯁꯨ ꯈꯪꯗ꯭ꯔꯦꯗ ꯑꯉꯥꯡꯁꯤꯡꯕꯨ
ꯎꯝ ꯍꯤꯗꯥꯛ ꯑꯩ ꯍꯤꯗꯥꯛꯁꯨ ꯄꯤꯈ꯭ꯔꯕꯅꯦ ꯑꯗꯣ ꯃꯁꯥꯁꯦ ꯑꯗꯨꯝ ꯁꯥꯕ ꯑꯗꯨ ꯒꯤ ꯑꯩ ꯍꯧꯖꯤꯛ ꯃꯣꯔꯅꯤꯡꯗꯗꯤ ꯑꯃꯨꯛꯀ ꯄꯤꯗ꯭ꯔꯕ ꯑꯗꯨ ꯐꯤ ꯆꯣꯠꯍꯜꯂꯒ ꯑꯗꯨꯝ ꯇꯧꯕꯒꯤ ꯈꯔ ꯑꯃꯨꯛꯀ ꯐꯥꯔꯒ ꯑꯃꯨꯛꯀ ꯁꯥꯕ ꯍꯧꯔꯦꯅꯦ
ꯑꯣ
ꯊꯥꯗꯣꯛꯄ ꯌꯥꯗꯦ ꯃꯥꯁ
ꯎꯝ ꯑꯁ ꯅꯨꯃꯤꯠ ꯑꯅꯤ ꯆꯠꯄꯅꯦ ꯀꯣ ꯅꯍꯥꯟ ꯑꯩꯒꯤ ꯏꯆꯦꯒꯤ ꯑꯉꯥꯡꯁꯤꯁꯨ
ꯑꯣ
ꯃꯥꯁꯦ ꯃꯁꯥ ꯉꯝ꯭ꯔꯗꯤ ꯑꯩꯉꯣꯟ ꯑꯣ ꯆꯍꯤ ꯑꯃ ꯃꯈꯥꯏꯒꯤꯁꯨ ꯑꯃꯨꯛꯀ ꯂꯩꯕ꯭ꯔꯣ ꯑꯃ ꯒꯤ ꯅꯠꯇ꯭ꯔꯣ ꯑꯣ
ꯂꯣꯏ ꯅꯥꯕꯅꯦ ꯃꯣꯏꯁꯦ ꯃꯈꯣꯡ ꯅꯥꯕ
ꯑꯁ ꯑꯗꯨ ꯀꯥꯞꯄꯗꯤ ꯃꯈꯣꯡꯗ ꯀꯥꯞꯄ꯭ꯔꯥ ꯅꯠꯇ꯭ꯔꯒ
ꯃꯈꯣꯡ ꯑꯅꯤ ꯃꯈꯨꯠ ꯑꯃ
ꯍꯁ ꯑꯍꯨꯝ ꯀꯥꯞꯄ
ꯍꯣꯏ ꯑꯅꯤꯕꯨꯗꯤ ꯍ ꯑꯅꯤꯕꯨ ꯗꯤ ꯅꯥꯔꯁꯨ ꯀꯔꯤ ꯍꯥꯏꯁꯤꯔꯥ ꯐꯤꯚꯔꯗꯤ ꯂꯩꯇꯕ ꯑꯃ ꯑꯃ ꯀꯥꯞꯄꯗꯣ ꯑꯗꯨꯅ ꯑꯈꯣꯏ ꯃꯈꯣꯡꯁꯨ ꯅꯥꯕ ꯃꯥꯒꯤ ꯃꯁꯥꯁꯨ ꯁꯥꯒꯠꯄ ꯀꯣ ꯐꯔꯦꯗ
ꯑꯗꯨ ꯑꯩꯈꯣꯏꯒꯤ ꯍꯣꯁꯄꯤꯇꯥꯜꯗꯒꯤ ꯀꯥꯞꯄ꯭ꯔꯥ ꯑꯩꯈꯣꯏ ꯗꯤꯁꯇ꯭ꯔꯤꯛꯀꯤ ꯍꯣꯁꯄꯤꯇꯥꯜꯗꯒꯤ
ꯍꯣꯏ ꯑꯗꯨꯗꯒꯤ ꯀꯥꯞꯄꯦ ꯑꯉꯥꯡꯕꯨꯗꯤ ꯐꯖꯅ ꯄꯤꯒꯗꯝꯝꯅꯦ ꯉꯁꯥꯏ ꯑ ꯑꯩ ꯃꯥꯟꯅꯕꯤ ꯑꯗꯨꯝ ꯍꯥꯏꯔꯛꯑꯥ ꯂꯩꯕ ꯃꯥ ꯄꯤꯔꯣꯏ ꯍꯥꯏꯕ ꯀꯣ ꯃꯦꯅꯥꯏꯖꯦꯁꯟ ꯄꯤꯔꯣꯏ ꯍꯥꯏꯕ ꯑꯗꯨꯝ ꯅꯪꯁꯦ ꯌꯥꯝ ꯄꯪꯉꯦꯀꯣ ꯅꯪꯒꯤ ꯅꯨꯄꯥꯅ ꯄꯤꯔꯣꯏ ꯍꯥꯏꯔꯁꯨ ꯅꯪꯅ ꯄꯤꯒꯗꯝꯅꯦ ꯍꯧꯖꯤꯛꯀꯥꯟꯗꯤ ꯂꯥꯏꯔꯤꯛ ꯍꯩꯇꯕꯒꯨꯝꯅ ꯂꯩꯒꯗꯕ ꯅꯠ ꯇꯦ ꯃꯤꯁꯤꯡꯅ ꯌꯥꯝ ꯁꯤꯡꯂꯒ ꯑꯗꯨꯒ ꯅꯪ ꯑꯉꯥꯡꯃ ꯁ꯭ꯀꯨꯜ ꯀꯥꯕꯁꯨ ꯅꯪ ꯋꯥꯒꯅꯤꯀꯣ ꯃꯤꯅ ꯃꯤꯅꯥꯏꯖꯦꯁꯟ ꯀꯥꯞꯔꯒ ꯂꯩꯕ ꯃ ꯀꯝ ꯀꯞꯄꯃꯤꯡ ꯉꯥꯛꯇ ꯒꯤ ꯃꯔꯛꯇ ꯅꯪ ꯇꯤꯟꯅꯒꯅꯤ ꯑꯉꯥꯡ ꯁꯦ ꯑꯗꯨꯒ ꯆꯥꯟꯁ ꯅꯪꯅ ꯑꯃꯨꯛꯀ ꯂꯩꯅꯥꯒꯨꯝꯕ ꯄꯨꯔꯗꯤ ꯅꯪ ꯃꯤꯉꯣꯟꯗ ꯇ ꯎꯝ ꯇꯩꯍꯟꯅꯤꯡꯉꯥꯏ ꯃꯤꯉꯣꯟꯗ ꯑꯗꯨꯝ ꯏꯁꯄ꯭ꯔꯦꯠ ꯇꯧꯅꯤꯡꯉꯥꯏ ꯅꯪ ꯆꯥꯟꯁ ꯌꯥꯝ ꯂꯩꯕꯅꯦꯀꯣ ꯑꯅꯥ ꯑꯗꯨꯝ ꯍꯥꯏꯕ ꯑꯗꯣ ꯑꯁ ꯅꯨꯄꯥꯅ ꯀꯥꯞꯅꯤꯡꯗꯕ ꯌꯥꯔꯦ ꯍꯥꯏꯕ ꯍꯥꯏꯕꯀꯣ ꯅꯪꯁꯦ ꯀꯔꯤ ꯒꯤꯔ ꯅꯪ ꯅꯊꯟꯇ ꯈꯪꯒꯗꯕꯅꯦ ꯋꯥꯒꯗꯕꯗꯣ ꯅꯪ ꯂꯥꯁꯇ ꯅꯁꯥꯁꯤꯡꯅ ꯅꯪꯕꯨ ꯕ꯭ꯂꯦꯝ ꯇꯧꯒꯅꯤ ꯅꯪ ꯕ꯭ꯂꯦꯝ ꯇꯧꯕ ꯀꯥꯟꯗ ꯀꯔꯤ ꯅꯣꯏꯅ ꯈꯟꯕꯗꯣ ꯑꯁꯤ ꯀꯞꯔꯗꯤ ꯑꯉꯥꯡ ꯄꯣꯛꯇꯕꯅꯦ ꯍꯥꯏꯌꯦ ꯑꯁꯤ ꯀꯥꯞꯔꯗꯤ ꯑꯗꯨꯃꯥꯏ ꯇꯧꯕꯅꯦ ꯍꯥꯏꯌꯦ ꯃꯤ ꯀꯨꯏꯅ ꯃꯤꯅ ꯍꯤꯗꯥꯛ ꯀꯥꯞꯔꯒ ꯂꯩꯕꯗꯨꯕꯨ ꯍꯤꯗꯥꯛ ꯑꯩꯈꯣꯏꯁꯨ ꯍꯤꯗꯥꯛ ꯀꯥꯞꯄꯦꯗꯅ ꯀꯥꯞꯔꯁꯨ ꯑꯉꯥꯡ ꯄꯣꯛꯑꯦ ꯑꯗꯨ ꯍꯥꯟꯅ ꯀꯨꯏ ꯃꯤ ꯃꯤꯁꯤꯡꯗꯤ ꯀꯨꯏꯈ꯭ꯔꯝꯅꯦ ꯁꯤ ꯀꯥꯞꯄ ꯀꯞꯂꯁꯨ ꯃꯣꯏ ꯄꯨꯟꯁꯤ ꯇꯦꯟ ꯇꯦꯜꯂꯦ ꯁꯥꯡꯉꯦ ꯍꯥꯏꯕ ꯂꯩ ꯇꯦ ꯑꯗꯨꯕꯨꯗꯤ ꯏꯁꯣꯔꯒꯤ ꯈꯨꯠꯇ ꯂꯩꯕꯅꯦ ꯑꯩꯅ ꯍꯥꯏꯕꯀꯣ ꯑꯗꯨꯒꯤ ꯑꯁ ꯀꯔꯤ ꯍꯥꯏꯁꯤꯔꯥ ꯑꯗꯨꯒꯤ ꯋꯥꯛ ꯈꯜꯁꯤꯡꯅ ꯀꯔꯤ ꯇꯧꯁꯤꯔꯥ ꯑꯩꯈꯣꯏꯒꯤ ꯑꯩꯈꯣꯏ ꯏꯅꯥꯎꯅꯨꯄꯤꯗꯣ ꯅꯣꯏꯒꯤ ꯎꯝ ꯄ꯭ꯔꯗꯛ ꯀ ꯂꯨꯍꯣꯛꯕꯗꯣ ꯑꯗꯨꯅꯦ ꯍꯧꯖꯤꯛ ꯍꯥꯏꯕꯗꯣ ꯑꯩ ꯌꯥꯝ ꯁꯥꯎꯅꯤꯡꯕꯅ ꯉꯥꯛ ꯃꯥꯕꯨ ꯍꯥꯏꯔꯛ ꯍꯣꯏ ꯀꯥꯞꯄ ꯇꯥꯔꯦ ꯎꯪ ꯅꯄꯣꯛ ꯅꯨꯃꯤꯠ ꯇꯥꯃꯥꯗꯤ ꯆꯠꯄ ꯇꯥꯔꯦ ꯅꯪ ꯆꯠꯂꯗꯤ ꯅꯪꯕꯨ ꯐꯖꯅꯥ ꯆꯩꯒꯅꯤ ꯀꯣ ꯆꯩꯕꯗꯣ ꯅꯪ ꯇꯥꯒꯗꯕꯥ ꯑꯩꯅ ꯍꯥꯏꯕꯥ
ꯎꯪ ꯑꯩꯒꯤ ꯏꯃꯥꯁꯤꯡꯀꯣ ꯑꯩ ꯍꯥꯏꯒꯦ ꯑꯩꯒꯤ ꯏꯃꯥꯒꯤ ꯈꯨꯟꯁꯤꯡ ꯑꯗꯨꯝ ꯇꯧꯕꯅꯤ ꯏꯃꯥꯒꯤ ꯑꯃꯥꯁꯨ ꯑꯗꯨꯒ ꯗꯦꯜꯂꯤꯗ ꯂꯩꯕ ꯈꯣꯏꯁꯨ ꯑꯥꯁ ꯚꯦꯛꯁꯤꯅꯦꯁꯟꯁꯨ ꯀꯥꯞꯇꯕꯅꯤ ꯀꯣꯚꯤꯠꯀꯤ ꯑꯩꯅ ꯁꯧꯈ꯭ꯔꯕ ꯅꯪ ꯚꯦꯛꯁ ꯚꯦꯛꯁꯤꯅꯦꯁꯟꯁꯨ ꯀꯞ ꯚꯦꯛꯁꯤꯅꯦꯁꯟ ꯀꯥꯞꯔꯒ ꯑꯁꯤ ꯑꯉꯥꯡ ꯄꯣꯛꯇꯦ ꯑꯗꯨꯒꯨꯝꯕ ꯌꯥꯝ ꯍꯥꯏꯕꯁꯦ ꯂꯥꯟꯒꯅꯤ ꯍꯥꯏꯕ ꯑꯩꯅꯥꯀꯣ ꯂꯥꯟꯒꯅꯤ ꯑꯗꯨ ꯀꯥꯞꯄꯣ ꯍꯥꯏꯔꯒ ꯃꯤ ꯑꯃꯠꯇꯁꯨ ꯀꯞ ꯇꯧꯒꯅꯤ ꯑꯩꯒꯤ ꯃꯥꯗꯔꯒꯤ ꯁꯥꯏꯠꯇ ꯀꯣ ꯑꯩꯗꯤ ꯁꯥꯎꯈ꯭ꯔꯕ ꯑꯥꯗꯨ ꯗꯨꯀꯥꯟꯗꯨꯁꯨ ꯑꯗꯨꯃꯥ ꯚꯦꯛꯁꯤꯅꯦꯁꯟꯒꯤ ꯁꯥꯔꯇꯤꯐꯤꯀꯦꯠ ꯂꯩꯇꯕꯒꯤ ꯑꯩꯒꯤ ꯁꯥꯔꯇꯤꯐꯤꯀꯦꯠ ꯄꯥꯏꯔꯒ ꯏꯠ ꯗꯤꯠ ꯇꯧꯢ ꯍꯤ ꯍꯤ ꯢ ꯏꯗꯤꯠ ꯇꯥꯩꯋꯦꯍꯦ ꯍꯦ ꯑꯗꯨꯒ ꯑꯗꯨ ꯏꯗꯤꯠ ꯇꯧꯔꯗꯤ ꯃꯤ ꯈꯪꯒꯅꯤꯕꯀꯣ ꯑꯗꯨꯒꯤ ꯑꯩꯅꯥ ꯑꯥ ꯌꯥꯔꯦ ꯅꯪ ꯊꯕꯛꯁꯨ ꯁꯨꯅꯤꯡꯗꯕꯅꯤꯅ ꯁꯨꯔꯁꯨ ꯁꯨꯒꯅꯨ ꯍꯥꯏꯕꯥ ꯊꯕꯛ ꯁꯨꯅꯤꯡꯉꯥꯏꯗꯣ ꯑꯗꯨ ꯁꯥꯔꯇꯤꯐꯤꯀꯦꯠꯇ ꯗꯔꯀꯥꯔ ꯑꯣꯏꯕꯀꯣ ꯑꯗꯨ ꯃꯥꯁꯦ ꯃꯥꯒꯤ ꯏꯃꯥꯅ ꯑꯩꯒꯤ ꯏꯃꯥ ꯍꯥꯏꯒꯗ꯭ꯔꯥ ꯑꯩꯒꯤ ꯏꯃꯥꯅꯤ ꯃꯥꯅ ꯀꯥꯞꯀꯅꯨ ꯍꯥꯏꯕꯥ ꯑꯗꯨ ꯀꯥꯞꯔꯗꯤ ꯑꯉꯥꯡ ꯄꯣꯛꯄ ꯕꯦꯔꯥ ꯂꯩꯒꯅꯤ ꯐ꯭ꯌꯨꯆꯔꯗ ꯕꯦꯔꯥ ꯂꯩꯒꯅꯤ ꯑꯗꯨ ꯑꯗꯥ ꯍꯥꯏꯕꯒꯤ ꯀꯣ
ꯑꯥꯗꯨ ꯒꯤ ꯑꯗꯨꯒꯤ ꯃꯥꯏꯟꯁꯦꯠꯇꯅꯤꯅꯦ ꯍꯧꯖꯤꯛ ꯑꯥ ꯚꯦꯛꯁꯤꯅꯦꯁꯟ ꯀꯥꯞ ꯇꯕꯗꯣ ꯑꯉꯥꯡꯒꯤ ꯏꯃ꯭ꯌꯨꯅꯥꯏꯖꯦꯁꯟ ꯇꯧꯗꯕꯗꯣ ꯌꯥꯝ ꯁꯥꯎꯅꯤꯡꯕꯅꯦ ꯃꯥꯒꯤ ꯅꯨꯄꯥꯅ ꯌꯥꯗꯦ ꯑꯥ ꯌꯦ
ꯑꯣ ꯑꯣ
ꯅꯥ ꯅꯨꯃꯤꯠ ꯑꯃ ꯆꯠꯁꯦ ꯍꯥꯏꯔꯒ ꯑꯥ ꯅꯨꯃꯤꯠ ꯑꯃꯥꯕꯨꯗꯤ ꯆꯠꯄ ꯃꯥꯜꯂꯦ ꯃꯣꯏꯅꯤꯁꯦ ꯆꯠꯂꯣ ꯆꯠꯂꯣ ꯍꯥꯏꯕꯒꯤ ꯀꯣ ꯑꯩꯁꯦ ꯐꯖꯅ ꯍꯩꯈ꯭ꯔꯕꯅꯦꯕ ꯑꯗꯨꯗꯤ ꯆꯠꯀꯦꯅ ꯆꯠꯂꯒ ꯃꯥꯒꯤ ꯅꯨꯃꯤꯠ ꯅꯠ ꯇꯕꯥ ꯅꯨꯃꯤꯠꯇ ꯆꯠꯈ꯭ꯔꯕ ꯃꯣꯏꯖꯦ ꯑꯗꯨꯒ ꯍꯤꯗꯥꯛꯁꯨ ꯂꯩꯔꯝꯗꯕ ꯑꯗꯨꯒꯤ ꯃꯥꯢꯁꯦ ꯐ꯭ꯔꯥꯏꯗꯦꯗ ꯂꯥꯛꯑꯣ ꯍꯥꯏꯕꯒꯤ ꯑꯃꯨꯛꯀ ꯇꯦꯡꯗꯣꯛꯈ꯭ꯔꯦ ꯑꯗꯨꯒ ꯑꯗꯨ ꯃꯇꯨꯡꯗ ꯑꯃꯨꯛ ꯆꯠꯇ꯭ꯔꯦ ꯑꯥ ꯆꯠꯇ꯭ꯔꯁꯨ ꯌꯥꯔꯦ ꯍꯥꯏꯕꯒꯤ ꯀꯣ ꯃꯥꯏ ꯅꯨꯄꯥꯅ ꯑꯗꯨꯒꯤ ꯃꯥ ꯆꯠ ꯇ꯭ꯔꯕ ꯑꯗꯣ ꯑꯥꯁ ꯏꯊꯟꯇ ꯂꯩꯔꯗꯤ ꯑꯩ ꯑꯗꯨꯝ ꯆꯠꯀꯅꯤ ꯃꯥ ꯂꯩꯕꯒꯤ ꯑꯩꯕꯨ ꯊꯤꯡꯕꯒꯤ ꯑꯩ ꯆꯠꯇꯕꯅꯦ ꯍꯥꯏꯕꯥ ꯌꯥꯝ ꯁꯥꯎꯅꯤꯡꯉꯥꯏꯅꯤ ꯃꯥꯕꯨ
ꯑꯗꯨꯒꯨꯝꯕ ꯌꯥꯝ ꯂꯩꯕꯅꯤ ꯃꯥꯒꯤꯁꯤ
ꯑꯥꯡ ꯑꯗꯨꯕꯨ ꯐꯣꯔꯁ ꯇꯧꯅꯤꯡꯉꯥꯏꯁꯨ ꯑꯩꯈꯣꯏꯁꯨ ꯃꯤ ꯈꯛꯇ ꯑꯣꯏꯕ ꯅꯤꯅ ꯐꯣꯔꯁ ꯇꯧꯅꯤꯡꯉꯥꯏꯁꯨ ꯇꯟꯕ ꯀꯣ ꯃꯣꯏ ꯃꯣꯏ ꯍꯥꯟꯅꯁꯨ ꯑꯩ ꯍꯥꯏꯊꯤꯕꯗꯤ ꯅꯠꯇꯦꯀꯣ
ꯎꯝ
ꯑꯉꯥꯡ ꯄꯣꯛꯇ꯭ꯔꯤꯉꯩꯗ ꯆꯦꯛꯀꯞ ꯆꯠꯄꯗꯣ ꯃꫭꯏꯒꯤ ꯅꯨꯄꯥꯅ ꯄꯥꯝꯗꯕꯅꯦ ꯑꯗꯨꯒ ꯗꯣꯛꯇꯔꯁꯤꯡꯅ ꯍꯤꯗꯥꯛ ꯏꯕꯁꯤꯡꯗꯣ ꯃꯥꯗꯤ ꯑꯗꯨꯝ ꯄꯥꯝꯗꯕꯅꯦ ꯃꯥꯒꯤ ꯅꯨꯄꯥꯗꯣ ꯑꯗꯨꯝ ꯑꯥ ꯑꯗꯨꯃꯥꯏ ꯇꯧꯋꯦ ꯑꯗꯨꯃꯥꯥꯏ ꯇꯧꯋꯦ ꯍꯥꯏꯅ ꯃꯥ ꯗꯤ ꯒꯨꯒꯜꯁꯇ ꯑꯗꯨꯝ ꯂꯣꯏ ꯌꯦꯡꯔꯒꯀꯣ
ꯎꯝ
ꯌꯦꯡꯔꯒ ꯗꯣꯛꯇꯔ ꯍꯦꯟꯅ ꯍꯩꯔꯒ ꯂꯩ ꯕꯅꯦ ꯃꯣꯏꯅꯤꯁꯦ
ꯈꯪꯗꯦ ꯃꯥꯒꯤ ꯅꯨꯄꯥꯕꯨꯗꯤ ꯑꯩ ꯈꯪꯗꯦ
ꯀꯩꯅꯣ ꯇꯧꯔꯣꯀꯣ ꯒꯨꯒꯜꯅ ꯅꯣꯏꯕꯨ ꯑꯉꯥꯡ ꯄꯣꯛꯍꯜꯂꯣꯀꯣ ꯍꯥꯏꯕ ꯑꯩꯅ ꯁꯥꯎꯅꯤꯡ ꯃꯟꯕꯩ ꯑꯗꯨꯝꯃꯥꯏ ꯇꯧꯕ ꯌꯥꯗꯦ ꯃꯥ ꯁꯦ ꯌꯥꯝ ꯑ ꯃꯁꯥꯁꯨ ꯉꯝꯗꯕꯀꯣ ꯑꯀꫭꯏ ꯏꯅꯥꯎꯅꯨꯄꯤꯗꯣ ꯃꯥ ꯊꯥꯏꯔꫭꯏꯠꯁꯨ ꯂꯩꯕꯅꯦꯕ ꯑꯗꯨ ꯉꯝꯗꯕꯒꯤ ꯑꯁ ꯅꯨꯡꯉꯥꯏꯇꯦ ꯐꯖꯅ ꯆꯦꯛꯀꯞ ꯆꯠꯅꯗꯞꯅꯦ ꯑꯉꯥꯡ ꯑꯉꯥꯡꯒꯤꯗꯃꯛꯁꯨ ꯅꯪꯒꯤꯗꯃꯛꯁꯨ ꯁꯤ ꯌꯥꯝ ꯔꯤꯛꯁ ꯑꯣꯏꯕꯅꯦ ꯅꯪ ꯐꯖꯅ ꯆꯠꯂꯣ ꯍꯥꯏꯔꯒ ꯍꯤꯗꯥꯛꯒꯨꯝꯕ ꯄꯤꯔꯗꯤ ꯐꯣꯟ ꯇꯧꯕꯗꯣ ꯑꯩ ꯇꯥꯏꯌꯦꯕ ꯑꯗꯨ ꯅꯨꯃꯤꯠ
ꯎꯝ ꯎꯝ
ꯑꯁ ꯑꯗꯨ ꯆꯥꯗ꯭ꯔꯗꯤ ꯌꯥꯗꯕ꯭ꯔꯣꯅꯦ ꯍꯥꯏꯕ ꯃꯥꯅ ꯄꯩꯁꯥꯁꯨ ꯂꯩꯁꯨ ꯂꯩꯇꯕ ꯃꯥꯜꯂꯦ ꯑꯗꯨ ꯑꯣꯏꯔꯁꯨ ꯑꯗꯨꯝ ꯒꯨꯒꯜꯁꯇ ꯌꯦꯡꯂꯒ ꯃꯥꯅ ꯑꯗꯨ ꯇꯧꯔꯗꯤ ꯑꯗꯨ ꯇꯧꯋꯦ ꯑꯗꯨ ꯇꯧꯔꯦ ꯍꯥꯏꯕ ꯑꯩꯅ ꯍꯥꯏꯕ ꯍꯣꯏ ꯍꯤꯗꯥꯛꯁꯨ ꯆꯥꯛꯁꯨ ꯏꯟꯖꯥꯡꯁꯨ ꯂꯣꯏꯅꯃꯛ ꯑꯦꯠꯕꯥꯟꯇꯦꯁ ꯀ ꯗꯤꯁꯑꯦꯠꯕꯥꯟꯇꯦꯁꯇꯤ ꯂꯩꯕꯅꯦ ꯍꯥꯏꯕ ꯀꯣ ꯑꯩꯅ ꯂꯣꯏꯅꯃꯛ ꯑꯐꯕ ꯉꯥꯛꯇ ꯍꯥꯏꯅꯤꯡꯉꯥꯏꯁꯨ ꯂꯩꯇꯦ ꯑꯃ ꯐꯔꯗꯤ ꯑꯃ ꯐꯠꯇꯕꯁꯨ ꯂꯩ ꯑꯗꯨꯝ ꯂꯩꯕꯅꯦ ꯑꯗꯨꯝ